ꯇꯥꯕ꯭ꯔꯣ
ꯎꯝ ꯀꯥꯏ
ꯀꯩ ꯇꯧꯔ ꯂꯩꯕ꯭ꯔꯣ ꯇꯨꯝꯕ ꯍꯧꯒꯠꯄꯗ ꯉꯥꯏꯔꯦ
ꯑ
ꯇꯨꯝꯕ ꯍꯧꯒꯠꯄꯗ ꯉꯥꯏꯔꯤꯕ
ꯉꯜꯂꯦꯅ ꯉꯁꯤꯗꯤ ꯉꯔꯥꯡꯗꯒꯤ ꯍꯦꯟꯅ ꯉꯜꯂꯦꯅꯦ ꯍꯥ
ꯉꯔꯥꯡꯗꯨ ꯈꯔ ꯉꯟꯅ ꯇꯨꯝꯕꯤꯈ꯭ꯔꯕꯣ
ꯀꯩꯅꯣ ꯐꯖꯅ ꯇꯥꯗꯦ ꯅꯪ ꯍꯥꯏꯕꯗꯣ
ꯉꯔꯥꯡꯗꯨ ꯈꯔ ꯉꯟꯅ ꯇꯨꯝꯕꯤꯈ꯭ꯔꯕ ꯑꯗꯨꯒꯤ
ꯉꯔꯥꯡꯗꯣ ꯑꯣ ꯑꯣ ꯇꯧꯋꯦ
ꯎꯝ ꯆꯥꯛ ꯆꯥꯈ꯭ꯔꯦ
ꯍꯥꯥ
ꯆꯥꯛ ꯆꯥꯔꯕꯣ
ꯑꯁ ꯐꯖꯅ ꯍꯥꯏꯔꯛꯑꯣ ꯍꯦ
ꯇꯥꯕ꯭ꯔꯣ
ꯎꯝ ꯇꯥꯏ ꯍꯥꯏꯔꯛꯑꯣ
ꯆꯥꯛ ꯆꯥꯔꯕꯣ
ꯆꯥꯔꯦ ꯅꯪꯗꯤ
ꯍꯧꯒꯠꯄꯗ ꯉꯥꯏꯔꯤ ꯍꯥꯏꯔꯒ
ꯆꯥꯔꯝꯒꯗ꯭ꯔꯥ ꯍꯥꯏꯅ ꯈꯟꯕ ꯐꯒꯤ ꯇꯧꯅꯦ
ꯀꯥꯏ ꯆꯂꯦꯕ꯭ꯔꯣ
ꯑꯩꯗꯣ ꯍꯧꯖꯤꯛ ꯂꯝꯕꯤ ꯆꯠꯂꯤ
ꯎꯝ ꯅꯍꯥꯟꯗꯤ ꯄꯨꯡ ꯀꯌꯥ ꯍꯧꯒꯠꯄ꯭ꯔꯣ ꯄꯨꯡ ꯀꯌꯥꯗ ꯍꯧꯒꯠꯄ꯭ꯔꯣ
ꯁꯤꯛꯁ ꯊꯥꯔꯇꯤ
ꯁꯤꯛꯁ ꯊꯥꯔꯇꯤ ꯉꯜꯂꯦꯅ ꯉꯂꯦ ꯍꯥꯏꯕ
ꯉꯜꯂꯦ ꯍꯣꯏ ꯉꯁꯤꯗꯣ ꯈꯔ ꯉꯟꯅ ꯇꯨꯝꯅꯤꯡꯕ ꯍꯥꯏꯕ ꯇꯥꯔꯦ ꯄꯨꯡ ꯕꯔꯣ ꯃꯈꯥꯏꯗꯀꯣ ꯇꯨꯝꯈ꯭ꯔꯕ ꯑꯗꯣ ꯅꯪ ꯑꯩꯉꯣꯟꯗ ꯃꯦꯁꯦꯁ ꯊꯥꯔꯛꯄꯗꯣ ꯑꯩ ꯈꯪꯍꯧꯗ꯭ꯔꯦ ꯅꯪ ꯇꯨꯝꯕ ꯌꯥꯗꯦ ꯍꯥꯏꯅ ꯇꯦꯛꯁ ꯊꯥꯔꯛꯄꯗꯣ
ꯇꯦꯛꯁ ꯊꯥꯔꯛꯄꯗ ꯑꯩꯗꯤ ꯇꯠꯈ꯭ꯔꯦ ꯑꯃꯒ ꯇꯧꯈ꯭ꯔꯦ
ꯍꯥꯥ
ꯅꯪꯅ ꯇꯦꯛꯁ ꯊꯥꯔꯛꯄꯗꯣ
ꯑꯥ
ꯑꯩꯗꯤ ꯑꯃꯨꯛꯀ ꯇꯨꯝꯈ꯭ꯔꯦꯕ ꯑꯗꯨꯗ
ꯅꯪꯗꯤ
ꯇꯨꯝꯈ꯭ꯔꯦ ꯍꯥꯏꯕ
ꯑꯣ
ꯅꯪ ꯇꯦꯛꯁ ꯂꯥꯛꯄꯁꯨ ꯎꯍꯧꯗꯔꯦ
ꯑ
ꯐꯣꯟꯁꯨ ꯕꯦꯇ꯭ꯔꯤ ꯆꯥꯔꯖ ꯇꯧꯗꯕꯤ ꯇꯨꯝꯕꯤ ꯐꯣꯟꯗꯨ ꯆꯥꯔꯖ ꯇꯧꯗꯕꯤ ꯇꯨꯝꯈ꯭ꯔꯦ ꯍꯥꯏꯕ
ꯑꯣ ꯑꯩꯁꯨ ꯉꯔꯥꯡ ꯉꯟꯅ ꯇꯨꯝꯃꯦ ꯅꯍꯥꯟꯗꯣ ꯇꯨꯝꯕ ꯌꯥꯗꯕꯒꯤ ꯊꯦꯡꯅ ꯇꯨꯝꯕꯒꯤ ꯉꯔꯥꯡꯗꯣ ꯈꯔ ꯉꯟꯅ ꯇꯨꯝꯅꯤꯡꯕ꯭ꯔꯥ ꯈꯪꯗꯦ
ꯑ ꯍꯣꯏ ꯑꯈꯣꯏꯗꯤ ꯅꯣꯡ ꯀꯟꯅ ꯆꯨꯕꯒꯤ
ꯅꯣꯡ ꯆꯨꯑꯦ ꯑꯈꯣꯏꯗꯁꯨ ꯍꯥ
ꯇꯞꯅ ꯆꯨꯕ꯭ꯔꯣ ꯀꯟꯅ ꯆꯨꯕ꯭ꯔꯣ
ꯎꯝ ꯌꯥꯝ ꯀꯟꯅ ꯆꯨꯕꯗꯤ ꯑꯣꯏꯗꯦ ꯑꯗꯣ ꯅꯨꯡꯁꯤꯠ ꯌꯥꯎꯕꯒꯤ ꯐꯤꯔꯣꯜ ꯆꯣꯠꯂꯦ
ꯍꯥꯥ
ꯐꯤꯔꯣꯟ ꯍꯥꯞꯄ꯭ꯔꯣ
ꯎꯝ ꯉꯁꯤꯗꯤ ꯈꯣꯡꯒ꯭ꯔꯥꯎ ꯍꯥꯞꯄꯦ ꯑꯗꯨꯒ ꯐꯨꯔꯤꯠ ꯑꯥ ꯑꯉꯧꯕ ꯍꯥꯏꯌꯦ ꯍꯥꯏ ꯈꯣꯡꯒ꯭ꯔꯥꯎꯅ ꯕ꯭ꯂꯦꯛ
ꯎꯝ
ꯇꯥꯕ꯭ꯔꯣ
ꯇꯥꯏꯌꯦ
ꯉꯁꯤꯗꯤ ꯀꯩꯀꯩ ꯇꯧꯒꯦꯔꯣ
ꯍꯥ
ꯉꯁꯤꯗꯤ ꯀꯩꯀꯩ ꯇꯧꯒꯦꯔꯣ
ꯀꯩꯗꯧꯈꯤꯅꯤ ꯀ꯭ꯂꯥꯁ ꯆꯠꯂꯅꯤ ꯄꯣꯊꯥꯔꯅꯤ
ꯀꯂ ꯂꯁꯁ ꯆꯥꯔꯅꯤ ꯑꯃꯨꯛꯀ ꯀ꯭ꯂꯥꯁ ꯆꯠꯀꯅꯤ ꯑꯗꯨꯒ ꯂꯣꯏꯔꯅꯤ
ꯑꯁ ꯑꯩ ꯈꯣꯡ ꯂꯣꯢ ꯅꯥꯔꯦ
ꯍꯥꯥ
ꯈꯣꯡ ꯅꯥꯔꯦꯕ
ꯇꯥꯗꯦ
ꯈꯣꯡ ꯅꯥꯏꯌꯦ ꯍꯥꯏꯕ
ꯈꯣꯡ
ꯈꯣꯡ ꯌꯦꯁ ꯈꯣꯡ
ꯀꯩꯗꯧꯕꯒꯤ
ꯉꯔꯥꯡ ꯁꯅꯥꯕꯗ ꯋꯥꯔꯦ ꯑꯍꯥꯟꯕ ꯁꯅꯥꯕ ꯑꯃꯨꯛꯀ
ꯍꯥ
ꯕꯣꯜꯗꯨ
ꯎꯝ
ꯀꯨꯏꯅ ꯁꯅꯥꯗꯕ ꯃꯇꯨꯡꯗ ꯁꯅꯥꯕꯗꯨꯒꯤ
ꯉꯔꯥꯡꯗꯤ ꯅꯪ ꯕꯣꯜ ꯕꯥꯁꯀꯦꯠꯕꯣꯜ ꯅꯠꯇꯕ ꯕꯣꯜ ꯁꯅꯥꯕ ꯆꯠꯄ꯭ꯔꯣ
ꯍꯣꯏ
ꯀꯩꯒꯤ
ꯢꯃꯥꯟꯅꯕ ꯈꯣꯏ ꯅꯝꯐꯨꯗ ꯄꯨꯈ꯭ꯔꯕ꯭ꯔꯥ
ꯍꯥ
ꯏꯃꯥꯟꯅꯕ ꯍꯣꯏꯅ ꯅꯝꯐꯨꯗ ꯕꯣꯜ ꯁꯅꯧꯁꯦꯅ ꯅꯝꯐꯨꯗ ꯄꯨꯈ꯭ꯔꯕ
ꯑꯣ
ꯕꯨꯠꯁꯨ ꯄꯨꯔꯛꯑꯦ ꯑꯗꯨꯒ
ꯍꯩꯅ
ꯑꯩ ꯈꯣꯡꯎꯞ ꯑꯩꯒꯤ ꯕꯥꯁꯀꯦꯠꯕꯣꯜ ꯂꯣꯏ ꯊꯝꯕꯤꯅꯤ ꯍꯥꯏꯌꯣ ꯍꯥꯏꯌꯣ
ꯀꯩꯅꯣ ꯅꯪ ꯉꯔꯥꯡ ꯀꯔꯤꯔꯁꯤ ꯅꯪꯒꯤ ꯀꯣꯛ ꯅꯠꯇꯕ ꯁꯣꯛꯑꯦ ꯍꯥꯏꯕꯗꯨꯗꯤ
ꯑꯣ ꯑꯗꯣ ꯐꯥꯔꯕꯣ
ꯁꯣꯛꯇꯦ ꯑꯗꯨꯝ ꯀꯔꯝꯅ ꯇꯧꯕꯅꯦꯕ
ꯑꯣꯏꯕꯔ꯭
ꯉꯠꯇꯨ ꯂꯩꯊꯦꯛꯀꯦ ꯇꯧꯕꯒꯨꯃꯥꯏꯅ
ꯎꯝ ꯁꯤꯅꯤꯀꯣ ꯐꯖꯅ ꯒ꯭ꯌꯥꯟ ꯇꯥꯅ ꯁꯥꯟꯅꯗ꯭ꯔꯗꯤ
ꯃꯣꯏ ꯃꯤ ꯑꯅꯤ ꯆꯪꯉꯛꯄꯩꯅꯤꯗ
ꯑꯗꯣ ꯅꯪ ꯆꯪꯗ꯭ꯔꯗꯤ ꯌꯥ ꯌꯥ ꯅꯪ ꯆꯪꯗ꯭ꯔꯁꯨ ꯌꯥꯕ ꯅꯠꯇ꯭ꯔꯣ
ꯕꯣꯜ ꯑꯩꯅ ꯄꯥꯏꯕꯒꯤ ꯃꯣꯏ ꯆꯪꯉꯛꯄ ꯑꯩꯉꯣꯟꯗ
ꯆꯦꯟꯕ ꯌꯥꯗ꯭ꯔꯣ
ꯑꯩꯁꯨ ꯆꯦꯜꯂ ꯂꯥꯛꯄꯅꯦꯅꯦ ꯑꯃꯅ ꯃꯅꯤꯡꯒꯤ ꯈꯣꯡꯗ ꯀꯥꯎꯋꯦ ꯑꯃꯅ ꯃꯃꯥꯡꯁꯨ ꯊꯣꯝꯃꯦ
ꯈꯔ ꯀꯟꯅ ꯆꯦꯟꯕ ꯌꯥꯗ꯭ꯔꯣ
ꯑꯩꯁꯨ ꯀꯟꯅ ꯆꯦꯜꯂꯛꯄꯅꯦꯅꯦ
ꯐꯥꯒꯤ ꯇꯧꯕꯅꯤꯅ ꯀꯤꯌꯦ ꯄꯪꯁꯥꯗ ꯄꯪꯁꯥꯟꯅ ꯁꯅꯒꯅꯨ ꯄꯪꯁꯅꯥꯗ ꯁꯥꯟꯅꯒꯅꯨ ꯍꯌꯦꯡꯋꯥꯏ ꯅꯁꯥ ꯁꯣꯛꯀꯅꯤ ꯏꯪꯉꯤꯅꯦ ꯉꯁꯤꯗꯤ ꯅꯨꯡꯁꯤꯠ ꯌꯥꯝ ꯁꯤꯠꯂꯦ ꯅꯨꯡꯁꯤꯠ ꯌꯥꯝ ꯁꯤꯠꯂꯦ ꯏꯪꯉꯦꯕ
ꯍꯣꯔꯦꯟ ꯁꯥꯥꯔꯅꯤꯗ
ꯒꯨꯗ ꯃꯣꯔꯅꯤꯡ
ꯌꯧꯗ꯭ꯔꯤꯕ꯭ꯔꯣ
ꯍꯥꯥ
ꯌꯧꯗ꯭ꯔꯤꯕ꯭ꯔꯣ
ꯄꯒꯤ
ꯍꯥꯥ
ꯁ꯭ꯀꯨꯜ ꯑꯇꯣꯞꯄꯒꯤ ꯁꯥꯇ꯭ꯔꯥ ꯀꯣ ꯁꯥꯇ꯭ꯔꯥꯔꯥ ꯎꯝ ꯃꯣꯏꯅ ꯋꯤꯁ ꯇꯧꯕ ꯑꯗꯨꯒꯤ ꯑꯗꯨꯝ ꯈꯨꯝꯕꯅꯦ
ꯍꯣꯂꯤ ꯀꯤꯡꯗꯝꯗꯤ ꯃꯤꯁꯨ ꯂꯩꯇꯦ
ꯍꯥ
ꯍꯣꯜꯂꯤ ꯀꯤꯡꯗꯝꯗꯨ
ꯎꯝ
ꯃꯤꯗꯤ ꯂꯩꯇꯦ ꯕ꯭ꯔꯥꯟꯁꯇꯤꯀꯣ ꯌꯥꯝꯗꯦ
ꯑꯧ ꯌꯥꯝꯕꯅꯦ ꯕ꯭ꯔꯥꯟꯁꯇꯤ ꯅꯣꯏ ꯅꯣꯏ ꯀꯩꯅꯣ ꯅꯣꯏꯅ ꯀꯥꯔꯛꯄꯗꯁꯨ ꯌꯥꯝꯗꯕ꯭ꯔ ꯃꯤ
ꯑꯈꯣꯏ ꯀꯥꯔꯛꯄꯗꯨꯗꯤ ꯑꯗꯨꯝ ꯑꯩꯒꯤ ꯀ꯭ꯂꯥꯁ ꯑꯩꯒꯤ ꯀ꯭ꯂꯥꯁꯇ ꯍꯥꯏꯔꯗꯤ ꯌꯥꯝꯗꯦ ꯑꯇꯣꯞꯄꯍꯣꯏꯗꯤ ꯌꯥꯝꯃꯦ
ꯑꯣ
ꯑꯩꯈꯣꯏꯅ ꯀ꯭ꯂꯥꯁ ꯅꯥꯏꯟ ꯀꯥꯔꯤꯉꯩꯗꯤ ꯌꯥꯝ ꯌꯥꯝꯃꯤ
ꯑꯣ ꯃꯤ ꯌꯥꯝꯗꯕꯗꯣ ꯐꯔꯦꯅꯦ
ꯐꯠꯇꯦꯍꯦ
ꯐꯩꯍꯦ ꯀꯩꯒꯤ
ꯎꯝ ꯃꯃꯥꯡ ꯐꯝꯍꯜꯂꯦ
ꯃꯃꯥꯡ ꯐꯝꯍꯜꯂꯦ ꯃꯃꯥꯡ
ꯑꯥ
ꯐꯠꯇꯕ ꯑꯁ ꯑꯩꯈꯣꯏꯗꯤ ꯁ꯭ꯀꯨꯜ ꯀꯥꯔꯤꯉꯩꯗ ꯃꯤ ꯌꯥꯝꯕꯅꯤꯅ ꯌꯥꯝ ꯀꯩꯅꯣ ꯇꯧꯋꯤꯗ
ꯍꯣꯏ ꯀ꯭ꯂꯥꯁ ꯅꯥꯏꯟꯗ ꯈꯛꯅꯦ ꯀ꯭ꯂꯥꯁ ꯅꯥꯏꯟ ꯅꯥꯏꯟꯒ ꯇꯦꯟ ꯍꯣꯏ ꯃꯤ ꯌꯥꯝꯃꯦ ꯑꯩꯈꯣꯏꯁꯨ
ꯁꯦꯁꯟ
ꯑꯗꯨꯗ ꯑꯦꯂꯚꯦꯟꯒ ꯑꯥ ꯁꯦꯛꯁꯟ ꯈꯥꯏꯗꯦꯗ ꯀ꯭ꯂꯥꯁ ꯑꯃꯗꯈꯛ ꯃꯤ ꯌꯥꯝꯃꯦ ꯍꯥꯏꯕꯅꯤ
ꯒꯨꯗ ꯃꯣꯔꯅꯤꯡ
ꯁꯤ
ꯍꯥꯥ
ꯨꯗ ꯃꯣꯔꯅꯤꯡꯡ ꯎꯝ
ꯍꯥꯥ
ꯀꯁꯅ ꯇ
ꯀꯩꯒꯤ ꯅꯣꯛꯏꯅꯣ
ꯅꯪ ꯒꯨꯗ ꯃꯣꯔꯅꯤꯡ ꯍꯥꯏꯔꯛꯄ꯭ꯔꯣ ꯅꯣꯛꯅꯤꯡꯉꯛꯄ ꯑꯗꯨꯒꯤ ꯎꯝ ꯆꯥꯛ ꯆꯥꯈ꯭ꯔꯕꯥꯎ ꯕ꯭ꯔꯦꯛꯐꯥꯁ ꯀꯨꯝꯕ
ꯆꯔꯦ ꯑ
ꯀꯩ ꯆꯥꯒꯦ
ꯎꯝ ꯉꯁꯤꯗꯣ ꯏꯟꯁꯥꯡ ꯎꯇꯤ ꯎꯇꯤ ꯆꯥꯏ
ꯋꯥ ꯍꯕꯩꯀ
ꯍ‌ꯦ ꯑꯩ ꯑꯦ ꯄꯄꯤ ꯄꯄꯤ ꯄꯄꯤ ꯄꯄꯤ ꯄꯄꯦ ꯄꯄꯦ
ꯎꯝ
ꯇꯜꯦꯗꯁꯤ ꯍꯨꯏꯁ
ꯀꯩꯔꯣ
ꯄꯐ ꯉꯥꯏꯈꯣ
ꯒꯥꯏꯔꯣ ꯍꯨꯏꯅ ꯊꯤꯡꯕꯤꯈ꯭ꯔꯕꯣ ꯎꯝ
ꯎꯝ ꯌꯥꯔꯅꯤ ꯌꯥꯔ ꯍꯨꯏ ꯂꯩꯕ ꯍꯨꯏ ꯎꯝ ꯂꯥꯛꯑꯦ ꯑꯩꯉꯣꯟꯗ
ꯎꯝ
ꯆꯣꯡꯡꯂꯛꯑꯦ ꯈꯪꯗꯩ ꯀꯩꯅꯣ ꯇꯧꯋꯦ ꯆꯣꯔꯛꯑꯦ ꯑꯗꯨꯒꯤ ꯑꯩꯅ ꯇꯟꯕ
ꯑꯣ ꯅꯁꯨ ꯃꯥꯏ ꯃꯊꯛ ꯆꯣꯡꯕ ꯌꯥꯗꯦ
ꯍꯥ ꯆꯤꯛꯑꯗꯤ ꯆꯤꯛꯑꯗꯤ ꯆꯤꯛꯑꯗꯤ ꯑꯩ ꯁꯣꯛꯀꯅꯤ
ꯅ ꯁꯧꯀꯅꯤꯀꯣ
ꯎꯝ
ꯆꯤꯛꯇꯅꯕ ꯍꯣꯠꯅꯧꯗꯗꯤ
ꯈꯪꯗꯅꯕꯗꯣ ꯆꯤꯛ ꯑꯣꯏꯍꯦ ꯃꯤꯒꯤ ꯃꯤꯒꯤ ꯑꯣꯏꯕꯒꯤꯀꯣ ꯈꯪꯗꯦꯕ ꯀꯤꯌꯦꯕ ꯇꯦꯗꯤ ꯁꯤꯛꯇꯣ ꯄꯥꯝꯖꯩ ꯍꯜꯂꯣ ꯇꯥꯏ
ꯀꯥꯏ ꯌꯧꯕꯤꯔꯕꯣ ꯃꯁ ꯊ ꯍꯜꯂꯣ ꯇꯥꯗ꯭ꯔꯣ ꯍꯜꯂꯣ ꯍꯜꯂꯣ ꯐꯜ ꯇꯥꯕ꯭ꯔꯣ